ꯑꯣ ꯀꯨꯏꯔꯦꯗ ꯐꯣꯟꯉ ꯇꯧꯔꯛ ꯇꯕ
ꯑꯁ ꯍꯧꯖꯤꯛ ꯇꯧꯕ ꯌꯥꯗꯣꯏꯅꯦ ꯑꯩꯈꯣꯏꯁꯨ ꯊꯕꯛ ꯏꯈꯥꯡꯁꯦ ꯑꯗꯨꯝ ꯆꯤꯟꯅꯕꯅꯤꯅꯥ ꯀꯧꯏ ꯏꯅꯥꯎꯕꯨ ꯂꯩꯀꯥꯁꯦ꯫ ꯀꯥꯎꯒꯔꯦꯅꯦꯍꯦ꯫
ꯎꯝ ꯀꯥꯎꯅꯤ ꯀꯥꯥꯎꯅꯤ ꯑꯦ ꯑꯩꯈꯣꯏꯅꯗꯤ ꯑꯗꯨꯝ ꯍꯦꯛ ꯅꯤꯡꯁꯤꯡꯕ ꯑꯩꯈꯣꯏ ꯅꯗꯤ ꯏꯌꯥꯝꯕꯁꯤꯡ ꯑꯍꯟꯁꯤꯡ ꯂꯩꯔꯦ ꯅꯤꯡꯁꯤꯡꯕ ꯅꯣꯡꯃꯇꯗꯤ ꯍꯦꯛ ꯅꯤꯡꯁꯤꯡꯕꯤꯔꯛꯇꯕ
ꯇꯧꯔꯅꯤ ꯇꯧꯔꯅꯤ ꯍꯧꯖꯤꯛ ꯊꯕꯛ ꯈꯔ ꯀꯩꯅꯣ ꯀꯣꯝ ꯍꯧꯔꯦ꯫
ꯑꯣ
ꯌꯨꯝꯒꯤ ꯑꯩꯈꯣꯏꯒꯤ ꯌꯨꯝ ꯑꯩꯈꯣꯏ ꯌꯨꯝ ꯁꯥꯕꯗꯣ꯫
ꯎꯝ
ꯂꯣꯏꯁꯤꯜꯂꯦ꯫ ꯑꯁ ꯏꯕꯣ ꯌꯨꯝ ꯁꯥꯕꯁꯤ ꯋꯥꯏꯅꯦꯍꯦ꯫
ꯑꯁ ꯌꯨꯝ ꯁꯥꯕꯁꯤ ꯑꯗꯕꯨ ꯋꯥꯗꯗꯤ ꯑꯁ
ꯊꯕꯛꯀ ꯀꯔꯤꯝ ꯆꯠꯊꯣꯛꯄ ꯐꯪꯗꯦꯕ꯫
ꯑꯣ ꯑꯁ ꯑꯗꯨꯅꯤ ꯂꯩꯐꯝ ꯆꯥꯐꯝ ꯍꯥꯏꯗꯤ ꯍꯣꯡꯗꯣꯛ ꯍꯣꯡꯖꯤꯟ ꯇꯧꯕꯒꯤ ꯃꯆꯥꯛꯇꯨꯁꯨ ꯑꯋꯥꯕ ꯑꯃꯗꯤ ꯑꯣꯏꯔꯝꯒꯅꯤ꯫
ꯑꯣꯏ ꯑꯗꯨꯕꯨꯗꯤ ꯍꯣꯡꯖꯤꯟꯗ꯭ꯔꯤꯌꯦ꯫ ꯍꯣꯡꯖꯤꯟꯕꯗꯤ ꯍꯟꯗꯛ ꯍꯟꯗꯛ ꯃꯊꯪ ꯊꯥꯥꯁꯦ ꯗꯤꯌꯨꯝꯗꯣ ꯁꯪꯒꯥꯔꯅꯦꯕꯀꯣ
ꯑꯝ
ꯑꯗ ꯏꯅꯥꯎꯋꯥꯏ ꯃꯌꯥꯝ ꯇꯧꯔꯒ ꯇꯧꯒꯗꯕꯅꯤꯀꯣ
ꯎꯝ ꯑꯗꯨꯅꯤ ꯑꯩꯈꯣꯏ ꯑꯗꯨꯃꯥꯏꯅꯒ ꯊꯧꯗꯣꯛ ꯑꯃ ꯊꯣꯛꯑꯒ ꯕꯥꯇꯣꯟ ꯂꯥꯛꯇꯕꯗꯤ ꯐꯖꯔꯣꯏꯍꯦ ꯑꯍꯟ꯫
ꯑꯦ ꯕꯥꯇꯣꯟꯗꯤ ꯂꯣꯏ ꯇꯧꯕꯒꯅꯤ ꯑꯩꯈꯣꯏꯒꯤ ꯍꯥꯟꯅ ꯑꯩꯈꯣꯏ ꯄꯨꯟꯕꯁꯤ꯫ ꯁꯤꯡ ꯂꯣꯏꯅ ꯇꯧꯗꯣꯏꯅꯤ
ꯑꯦ ꯑꯗꯨ ꯃꯇꯥꯡꯗ ꯋꯥꯍꯪ ꯑꯃꯇꯪ ꯍꯪꯍꯧꯒꯦꯗꯧꯕꯅꯤꯅꯦ ꯎꯝ ꯑꯩꯈꯣꯏꯒꯤ ꯀꯩꯅꯣ ꯇꯧꯕꯁꯦ꯫ ꯂꯩꯔꯤꯕ ꯍꯔꯥꯎ ꯀꯨꯝꯍꯩꯁꯤꯡꯁꯦ
ꯎꯝ
ꯍꯥꯏꯗꯤ ꯌꯥꯎꯁꯪ ꯍꯥꯏꯔꯒ ꯌꯥꯎꯁꯪꯁꯤꯅ ꯀꯔꯝꯕ ꯊꯥꯗ ꯇꯧꯒꯦ ꯅꯤꯡꯉꯣꯜ ꯆꯥꯛꯀꯧꯕꯁꯤꯅ ꯀꯔꯝꯕ ꯊꯥꯗ ꯇꯧꯒꯦꯁꯦ ꯑꯃꯇ꯫
ꯑꯩꯈꯣꯏꯒꯤ ꯌꯥꯎꯁꯪꯒꯤ ꯌꯥꯎꯁꯪꯁꯦꯀꯣ ꯗꯤ ꯂꯝꯇꯥ ꯂꯝꯗꯖ ꯎꯝ ꯂꯝꯐꯁꯤ ꯇꯧꯗꯣꯏꯅꯦꯕ ꯅꯟꯇꯔꯒꯤ ꯁꯪ ꯀꯥꯏꯅ ꯏꯁꯩꯒ ꯂꯩꯅꯗ꯭ꯔꯣ ꯎꯝ ꯂꯝꯇꯥꯒꯤ ꯑꯩꯈꯣꯏꯒꯤ ꯃꯅꯤ ꯃꯅꯤꯄꯨꯔ ꯗꯤ ꯑꯩꯈꯣꯏꯒꯤ ꯃꯩꯇꯩꯁꯤꯡꯒꯤ ꯑꯣꯏꯅꯗꯤ ꯌꯥꯎꯁꯪ ꯍꯥꯏꯁꯤ ꯑꯗꯨꯝ ꯉꯥꯏꯔ ꯂꯥꯛꯄ ꯄꯣꯠꯅꯦꯕ
ꯑꯥ
ꯌꯥꯎꯁꯪꯁꯤꯗ ꯅꯨꯃꯤꯠ ꯃꯉꯥꯅꯤ ꯆꯠꯂ ꯈꯅꯤ ꯑꯗꯣ ꯌꯥꯎꯁꯪꯁꯦ ꯍꯧꯖꯤꯛꯀ ꯊꯥꯏꯅꯒ ꯍꯧꯖꯤꯛꯀ ꯈꯦꯠꯅꯕꯗꯤ ꯌꯥꯝ ꯎꯔꯦ ꯍꯥꯏꯗꯤ ꯌꯥꯎꯁꯪꯁꯦ ꯍꯧꯖꯤꯛ ꯃꯇꯝꯗꯗꯤ ꯑꯅꯝꯕꯅ ꯏꯁꯄꯣꯔꯠꯠꯇ ꯑꯣꯟꯊꯈ꯭ꯔꯦꯗꯅ
ꯑꯣ
ꯑꯗꯨ ꯂꯩꯀꯥꯏ ꯂꯩꯀꯥꯏꯒꯤ ꯅꯣꯏꯗꯨꯁꯨ ꯑꯗꯨꯝ ꯏꯁꯄꯣꯔꯠ ꯇꯧꯔꯝꯒꯅꯤ
ꯎꯝ ꯏꯁꯄꯣꯔꯠꯁꯦ ꯇꯧꯕꯔꯤ ꯇꯧꯋꯦ ꯑꯗꯣ ꯊꯥꯔꯗꯤꯁꯨ ꯃꯥꯅꯤ ꯌꯥꯝ ꯇꯧꯔꯝꯃꯦ ꯌꯦ ꯍꯥꯏꯗꯤ ꯊꯧꯔꯤꯒ ꯊꯠꯇꯅꯀꯣ ꯑ ꯂꯩꯁꯥꯕꯤ ꯃꯆꯥꯁꯤꯡꯅ ꯄꯥꯈꯪ ꯃꯆꯥꯁꯤꯡꯅꯒ ꯀꯣꯏꯕ ꯂꯥꯛꯑꯒ ꯊꯧꯔꯤꯒ ꯊꯠꯇꯅ ꯇꯧꯋꯦꯅ ꯍꯥꯏꯔꯝꯃꯦꯕ
ꯍꯣꯏ ꯇꯧꯋꯦ ꯍꯧꯖꯤꯛꯁꯨ ꯑꯗꯨꯒꯤꯗꯣ ꯈꯔꯒꯗꯤ ꯇꯧꯅꯔꯤꯌꯦ ꯑꯗꯣ ꯂꯣꯏꯅ ꯐꯕꯗꯤ ꯅꯠꯇꯦ ꯆꯥꯗ ꯑꯗꯨꯝ ꯌꯥꯡꯈꯩ ꯆꯥꯡꯗꯤ ꯑꯗꯨꯒꯤ ꯊꯕꯛꯇꯣ ꯈꯔ ꯍꯟꯊꯈꯔꯦꯕ ꯑꯅꯝꯕꯅ ꯂꯩꯀꯥꯏ ꯂꯩꯀꯥꯏꯗ ꯑꯗꯨꯝ ꯏꯁꯄꯣꯔꯠ ꯇꯧꯗꯅ ꯍꯥꯏꯗꯤ ꯑꯉꯥꯡꯁꯤꯡꯗꯣ ꯆꯥꯊꯣꯛꯍꯟꯗ꯭ꯔꯦꯕ ꯑꯅꯝꯕꯅ ꯅꯝꯅ ꯀꯥꯏꯗ ꯂꯧꯁꯤꯡ ꯅꯨꯃꯤꯠ ꯃꯉꯥꯅꯤꯗꯣ ꯏꯁꯄꯣꯔꯠ ꯁꯥꯟꯅꯕ ꯈꯣꯠꯇꯅ ꯑꯗꯨꯝ ꯑꯗꯣꯝꯗ ꯃꯥꯏ ꯑꯅꯝꯕꯅ ꯑꯣꯟꯁꯤꯜꯂꯦ ꯍꯥꯏꯇꯥꯔꯦꯅꯦ ꯑꯗꯨꯝ ꯑꯩꯅ ꯊꯦꯡꯅꯔꯛꯄꯗꯀꯣ ꯑꯗꯨꯝ ꯀꯣꯏꯕ ꯆꯠꯄꯗ ꯂꯩꯀꯥꯏ ꯈꯔꯗꯗꯤ ꯁꯦꯟ ꯉꯝꯇ ꯊꯜꯍꯟꯗ꯭ꯔꯦꯕ ꯍꯥꯏꯗꯤ ꯑꯩꯈꯣꯏ ꯂꯩꯀꯥꯏ ꯏꯁꯄꯣꯔꯠ ꯇꯧꯔꯤ ꯅꯅ ꯀꯩꯅꯣ ꯁꯦꯟ ꯊꯠꯄꯤꯒꯅꯨ ꯑꯕꯦꯠ ꯇꯩꯅꯕꯤꯒꯅꯨ ꯀ ꯂꯩꯀꯥꯏꯗꯗꯒꯤ ꯑꯗꯨꯝ ꯂꯥꯎꯊꯣꯛꯄꯤꯔꯣ ꯑꯗꯨꯝꯕꯨ ꯁꯖꯥꯎꯔꯒꯦ ꯍꯧꯖꯤ ꯀꯥꯟꯁꯦ ꯁꯤ ꯑꯃꯔꯣꯝꯗ ꯍꯥꯏꯗꯤ ꯊꯥꯒꯠꯂꯤꯅ ꯌꯥꯝ ꯐꯩꯌꯦꯅ ꯈꯜꯂꯦ ꯍꯥꯏꯗꯤ ꯌꯥꯎꯁꯪ ꯍꯥꯏꯁꯦ ꯇꯧꯗꯤ ꯇꯧꯒꯗꯕꯅꯤ ꯑꯗꯨꯑꯣꯏꯁꯨ ꯌꯥꯎꯁꯪꯒꯤ ꯅꯃꯥꯗ ꯑꯗꯨꯝ ꯀꯥ ꯍꯦꯟꯕ ꯊꯕꯛ ꯇꯧꯕꯗꯤ ꯐꯠꯇꯦꯗꯅ ꯑꯩꯈꯣꯏ ꯃꯅꯤꯄꯨꯔꯁꯦ ꯑꯩꯈꯣꯏꯒꯤꯗꯤ ꯍꯔꯥ ꯀꯨꯝꯐꯍꯩꯗꯤ ꯇꯣꯔꯦꯗꯥ
ꯑꯥ
ꯑꯗꯨꯅ ꯑꯨꯃꯥꯏꯅ ꯑꯐꯕꯔꯣꯝꯗ ꯀꯨꯝꯐꯩꯔꯥꯎ ꯇꯧꯔꯁꯨ ꯑꯐꯕꯔꯣꯝꯗ ꯄꯥꯡꯊꯣꯛꯄꯁꯤꯗ ꯌꯥꯝ ꯐꯩꯌꯦꯅ ꯈꯜꯂꯦ
ꯑꯗꯣ ꯌꯥꯎꯁꯪꯁꯦ ꯅꯨꯃꯤꯠ ꯃꯉꯥꯅꯤ ꯇꯧꯏꯦ ꯍꯥꯏꯗꯅ
ꯑ
ꯁꯤꯗꯩ ꯌꯥꯝ ꯌꯥꯝ ꯅꯨꯡꯁꯤꯅꯕ ꯍꯥꯏꯇꯥꯔꯦ ꯑꯉꯥꯡꯈꯩꯅꯒ ꯑꯩꯈꯣꯏꯁꯨ ꯑꯗꯨꯃꯥꯏꯅ ꯋꯥꯂꯤꯀꯥꯟꯗ ꯑꯩꯕꯨꯗꯤ ꯑꯥꯗ ꯂꯩꯔꯨꯕꯒꯤ ꯃꯇꯝ ꯈꯔꯗꯤ ꯑꯗꯨꯝ ꯆꯠꯅꯕꯤꯁꯦ ꯈꯤꯇꯪ ꯈꯥꯡꯕ ꯋꯥꯠꯂꯦꯕ ꯍꯥꯏꯗꯤ ꯑꯗꯨꯅ ꯌꯥꯎꯁꯪꯗꯒ ꯄꯩꯁꯥꯒꯁꯨꯦ ꯅꯥꯀ ꯊꯦꯡꯅꯤꯕꯒ ꯍꯥꯏꯌꯦꯀꯣ
ꯑꯣꯏ ꯅꯥꯀ ꯇꯦꯡꯅꯤꯕꯖꯇꯩꯅꯤ
ꯈꯗꯡ ꯅꯤꯕ ꯆꯠꯂꯒ ꯍꯥꯏꯗꯤ ꯌꯥꯎꯁꯪꯒꯤ ꯅꯨꯃꯤꯠ ꯃꯔꯤꯅꯤ ꯆꯟꯕ ꯍꯥꯏꯕ ꯕ꯭ꯔꯜꯗꯨꯒ ꯆꯥꯛ ꯆꯥꯅꯔꯤꯌꯦ ꯑꯩꯀꯣ ꯄꯨꯂꯞ ꯄꯨꯜꯂꯒ
ꯑꯥ
ꯑꯗꯨꯒ ꯑꯃꯨꯛ ꯆꯥꯛ ꯆꯥꯅꯕ ꯅꯨꯃꯤꯠꯇꯨꯗꯗ ꯍꯂꯪꯀ ꯍꯥꯏꯞꯕ꯭ꯔꯥ ꯀꯩꯅꯣꯝꯁꯨ ꯍꯥꯏꯅꯤ
ꯍꯣꯏ ꯍꯜ ꯍꯪ ꯍꯜꯂꯪꯀꯥ
ꯎꯝ ꯑꯣ ꯑꯗꯨꯃꯥꯏꯅ ꯂꯩ ꯃꯥꯜꯂꯦꯀꯣ ꯑꯗꯣ ꯎꯝ ꯄꯩꯁꯥ ꯈꯥꯏꯕ ꯆꯠꯄꯒꯥꯁꯦ ꯃꯥꯥꯏ ꯃꯥꯒꯤ ꯒ꯭ꯔꯨꯄꯤꯡ ꯂꯩ ꯍꯥꯏꯔꯤꯅꯦ
ꯑꯦ ꯑꯩꯈꯣꯏꯒꯤ ꯒꯨꯕꯨ ꯈꯩꯗꯣꯛ ꯆꯠꯅꯗꯣꯏꯅꯤ
ꯃꯥꯟꯅꯕꯤ ꯃꯥꯟꯅꯕ ꯀꯥꯡꯂꯨꯞ ꯀꯥꯡꯂꯨꯞ ꯈꯥꯏꯗꯣꯛ ꯆꯠꯅꯩ
ꯑꯥ
ꯑꯗꯨꯗꯤ ꯅꯨꯡꯉꯥꯏꯔꯝꯅꯤ ꯍꯦ ꯑꯗꯨꯗꯤ
ꯅꯨꯡꯉꯥꯏ ꯑꯗꯨꯒ ꯑꯩꯈꯣꯏꯅ ꯌꯥꯝ ꯇꯧꯔꯛꯄ ꯍꯥꯏꯗꯤ ꯍꯧꯖꯤꯛꯀꯥꯟꯗꯤ ꯀꯌꯥ ꯇꯧꯕ ꯎꯗ꯭ꯔꯦꯕꯀꯣ ꯀꯣꯏꯅ ꯑꯂꯥꯡ ꯑꯣꯏꯣꯏ ꯑꯩ ꯀꯃꯥꯏꯅ ꯇꯧꯒꯦꯗ ꯌꯥꯎꯁꯪꯁꯦ ꯑꯩ ꯍꯕ ꯄꯇꯥ ꯑꯃ ꯋꯥꯠꯂꯤꯉꯩꯁꯤꯗ ꯑꯩꯈꯣꯏꯁꯦ ꯌꯥꯎꯁꯪꯒꯤ ꯁꯪ ꯁꯥꯕꯗꯣ ꯈꯪꯉꯤꯗꯅ
ꯑꯝ
ꯌꯥꯎꯁꯪꯒꯤ ꯁꯪꯁꯦ ꯑꯩꯈꯣꯏꯗꯤ ꯌꯥꯝ ꯆꯥꯎꯅ ꯁꯥꯏꯌꯦꯕ ꯑꯩꯈꯣꯏ ꯏꯃꯥꯅꯣ ꯈꯔ ꯂꯩꯌꯦ ꯑꯃ ꯑꯩꯈꯣꯏ ꯄꯨꯟꯁꯤꯜꯂꯒ ꯑꯩꯈꯣꯏꯒꯤ ꯆꯔꯨ ꯆꯔꯨ ꯃꯇꯝꯗ ꯆꯔꯨ ꯌꯥꯝ ꯁꯤꯖꯤꯟꯅꯩ ꯇꯅꯖꯤ ꯍꯥꯏꯗꯤ ꯆꯔꯨꯁꯤ ꯃꯇꯝꯗꯨꯗꯗꯤ ꯍꯧꯖꯤꯛ ꯍꯧꯖꯤꯛꯀꯥꯟꯗꯤ ꯂꯧꯒꯦꯕ ꯈꯣꯠꯄꯁꯦ ꯃꯦꯆꯤꯟꯅ ꯌꯦꯟꯅꯕꯅꯤ ꯆꯔꯨꯗꯣ ꯑꯩꯈꯣꯏꯒꯤ ꯃꯊꯛ ꯃꯊꯛ ꯇꯠꯄꯗꯣ ꯑꯗꯨꯅ ꯀꯩꯅꯤ ꯆꯔꯨ ꯄꯨꯟꯐꯥꯎꯁꯨ ꯌꯥꯝ ꯅꯨꯡꯉꯥꯏꯇꯦꯗꯅ ꯍꯧꯖꯤꯛꯇꯤ ꯃꯈꯣꯏꯒꯤ ꯑꯩꯈꯣꯏꯒꯤ ꯃꯤꯅꯒ ꯌꯔꯤꯉꯩꯒꯤ ꯆꯩꯔꯣꯡꯅ ꯌꯔꯤꯉꯩꯗꯨꯗꯤ ꯑꯩꯈꯣꯏꯒꯤ ꯆꯔꯨꯗ ꯁꯥꯡꯅ ꯁꯥꯡꯅ ꯇꯧꯔꯒ ꯀꯩꯅꯣ ꯌꯥꯝ ꯅꯨꯡꯉꯥꯏꯕ ꯍꯥꯏꯇꯥꯔꯦꯅꯦ ꯃꯊꯛꯇ ꯑꯩꯈꯣꯏꯒꯤ ꯌꯨꯝꯒꯤ ꯀꯨꯞꯄꯒꯤ ꯃꯑꯣꯡ ꯇꯧꯕꯗꯣ ꯑꯗꯨ ꯌꯥꯝ ꯅꯨꯡꯉꯥꯏꯌꯦꯕ ꯑꯗꯩꯗꯤ ꯋꯥ ꯈꯥꯏꯅꯗꯩꯅꯤꯀꯣ ꯑꯌꯨꯛ ꯉꯟꯇꯥꯁꯤꯗ ꯑꯩꯈꯣꯏꯒꯤ ꯄꯨꯜꯂꯅꯤ ꯑꯗꯩꯗꯤ ꯋꯥ ꯈꯥꯏꯅꯔꯅꯤ ꯆꯔꯨ ꯈꯥꯏꯅꯔꯅꯤ ꯑꯗꯩꯗꯤ ꯂꯦꯡꯗꯧꯈꯩ ꯈꯪꯕ꯭ꯔꯥ
ꯑꯥ
ꯍꯧꯖꯤꯛꯀꯥꯟꯗꯤ ꯀꯌꯥ ꯎꯗ꯭ꯔꯦ ꯂꯦꯡꯗꯧ ꯄꯥꯟꯕꯁꯦ ꯑꯩꯈꯣꯏ ꯃꯇꯝꯗ ꯑꯉꯥꯡꯉꯩꯗꯗꯤ ꯂꯦꯡꯗꯧ ꯌꯥꯝ ꯍꯧꯔꯝꯃꯦ ꯋꯥꯄꯜꯗꯒ ꯂꯦꯡꯗꯧꯀꯣ ꯍꯥꯏꯗꯤ ꯂꯦꯡꯗꯧꯁꯤꯅ ꯀꯃꯥꯏꯅ ꯇꯧꯒꯦꯗ ꯑꯩꯈꯣꯏꯒꯤ ꯌꯨꯝꯒꯤ ꯃꯊꯛꯀꯤ ꯆꯔꯨ ꯍꯥꯞꯆꯤꯜꯂꯒ ꯌꯨꯝ ꯀꯨꯞꯅꯕꯗꯣ ꯂꯦꯡꯗꯧꯅ ꯈꯔ ꯅꯨꯡꯉꯥꯏꯌꯦꯕ ꯋꯥꯗꯩꯗꯤ ꯍꯥꯏꯗꯤ ꯂꯦꯡꯗꯧꯁꯤ ꯈꯔ ꯌꯥꯡꯁꯨ ꯌꯥꯡꯉꯤꯗꯅ ꯄꯤꯛꯁꯨ ꯄꯤꯛꯑꯦ ꯑꯗꯨꯅ ꯆꯔꯨꯒ ꯍꯥꯞꯅꯕꯗ ꯌꯥꯝ ꯅꯨꯡꯉꯥꯏꯕ ꯚꯗꯔꯦꯅꯦ
ꯑꯣ
ꯑꯗꯨꯃꯥꯏꯅ ꯌꯥꯎꯁꯪꯁꯦ ꯁꯥꯗꯣꯏꯅꯤ ꯆꯥꯎꯅꯀꯣ ꯅꯨꯃꯤꯠꯇꯨꯗ ꯑꯁꯥꯕ ꯂꯣꯏꯁꯤꯜꯂꯛꯑꯅꯤ ꯑꯗꯨꯗꯤ ꯅꯉꯥꯕꯗꯩꯗꯤ ꯑꯩꯈꯣꯏꯁꯦ ꯀꯩꯅꯣ ꯇꯧꯔꯅꯤ ꯌꯥꯎꯁꯪꯒꯨꯝꯗ ꯂꯦꯛꯇꯣꯏꯅꯦꯕ ꯊꯑꯣꯏꯅ ꯌꯨꯝꯗꯒꯤ ꯑꯥ
ꯎꯝ
ꯌꯨꯝꯗꯒꯤ ꯀꯩꯅꯣ ꯄꯨꯕ ꯂꯥꯛꯀꯗꯣꯏꯅꯦ ꯑꯩꯈꯣꯏꯒꯤ ꯑ ꯌꯨꯝꯁꯨ ꯑꯩꯈꯣꯏ ꯄꯨꯔ ꯆꯠꯂꯅꯤ ꯑꯗ ꯌꯨꯝꯗ ꯄꯨꯔ ꯆꯠꯂꯅꯤ ꯑꯗꯨꯒ ꯃꯈꯥꯗꯅ ꯑꯩꯈꯣꯏ ꯆꯔꯨ ꯊꯥꯗꯣꯏꯅꯦꯕꯀꯣ ꯑꯁꯇꯨꯝ ꯀꯒꯥꯗ ꯈꯨꯅꯨꯡꯉꯥꯏ ꯑꯃꯅꯦ ꯍꯦ ꯃꯣꯠ ꯃꯣꯠ ꯂꯥꯎꯔꯒ ꯑꯗ ꯃꯣꯏꯔꯥꯡ ꯄꯨꯠꯂꯞꯒ ꯂꯦꯛꯃꯤꯟꯅꯒ ꯋꯥꯔꯤ ꯋꯥꯇꯥꯏ ꯁꯥꯟꯅꯕ ꯏꯃꯥꯟꯅꯕ ꯁꯥꯟꯅꯕꯗ ꯌꯥꯝ ꯅꯨꯡꯉꯥꯏꯕ ꯍꯥꯏꯇꯥꯔꯦꯅꯦ
ꯑꯣ
ꯑꯗꯨꯒ ꯑꯩꯈꯣꯏꯒꯤ ꯑꯌꯨꯛ ꯅꯨꯡꯊꯤꯟꯁꯦ ꯌꯥꯎꯁꯪ ꯅꯨꯃꯤꯠ ꯃꯔꯤꯅꯤ ꯃꯉꯥꯅꯤꯗꯉꯥꯡ ꯀꯥꯟꯁꯦ ꯑꯌꯨꯛ ꯅꯨꯡꯟꯁꯦ ꯑꯩꯈꯣꯏꯒꯤ ꯀꯩꯅꯣ ꯇꯧꯗꯣꯏꯅꯦꯕ ꯂꯩꯀꯥꯏꯒꯤ ꯈꯣꯡ ꯈꯪꯗꯦ ꯈꯣꯡꯕꯥꯟ ꯈꯪꯗꯦ ꯑꯩꯈꯣꯏꯒꯤ ꯁꯤꯠꯄꯗꯣ ꯑꯗꯨ ꯆꯠꯇꯣꯏꯅꯦ ꯉꯥ ꯐꯥꯗꯣꯏꯅꯦ ꯑꯗꯨꯒ ꯑꯩꯈꯣꯏꯒꯤ ꯂꯩꯀꯥꯏꯗꯒ ꯉꯥꯁꯦ ꯌꯣꯟꯊꯣꯛꯑꯅꯤ ꯑꯗꯨꯅ ꯑꯃꯨꯛ ꯌꯥꯎꯁꯪꯒꯤ ꯑꯩꯈꯣꯏꯒꯤ ꯀꯩꯅꯣ ꯍꯥꯏꯇꯥꯔꯦ ꯆꯥꯛ ꯆꯥꯅꯕ ꯄꯩꯁꯥꯒꯤ ꯈꯥꯛꯄ ꯑꯦꯁ ꯅꯨꯡꯗꯥꯡꯗ ꯀꯥꯏꯗ ꯀꯩꯅꯣ ꯌꯥꯎꯔꯤ ꯄꯣꯠꯅꯤꯗ ꯇꯣꯃꯤꯟꯅꯒ ꯆꯠꯂꯒ ꯃꯤ ꯑꯩꯈꯣꯏꯒꯤ ꯂꯩꯀꯥꯏꯒꯤ ꯍꯤꯡꯈꯣꯜ ꯈꯤꯇꯪ ꯆꯥꯎꯅ ꯀꯣꯏꯕ ꯂꯩꯗꯅ
ꯑ
ꯑꯗꯨꯒ ꯆꯠꯂꯒ ꯏꯟꯖꯥꯡ ꯅꯥꯄꯤꯒꯩꯁ ꯂꯧꯕ ꯌꯥꯎꯔꯤꯔꯤꯕꯣꯅꯤꯅ ꯍꯥꯏꯗꯤ ꯌꯥꯎꯁꯪ ꯃꯅꯨꯡꯁꯤꯅ ꯀꯌꯥ ꯊꯣꯏꯅꯧ ꯀꯩꯅꯣ ꯇꯧꯗꯦ ꯍꯥꯏꯇꯥꯔꯦ ꯃꯄꯨꯁꯤꯡꯅꯁꯨ ꯑꯣ ꯈꯇꯪ ꯋꯥ ꯉꯥꯡꯅꯗꯦꯕꯀꯣ ꯑꯦ ꯌꯥꯎꯁꯥꯒꯤꯗꯤ ꯌꯥꯎꯁꯪꯒꯤ ꯂꯧꯗꯅ ꯀꯌꯥꯝ ꯂꯧꯗꯣꯏꯅꯣ ꯑꯃꯅꯤꯒꯤ ꯋꯥꯔꯤꯅꯤ ꯃꯅꯝ ꯈꯟꯗꯣꯛꯅꯕꯗꯣ ꯑꯗꯨ ꯃꯔꯛꯇ ꯍꯥꯏꯗꯤ ꯃꯄꯨꯗꯨꯒ ꯇꯥꯟꯅꯛꯄ ꯌꯥꯎꯖꯥꯅꯤꯗ
ꯑꯁ ꯑ
ꯑꯗꯨꯒꯤ ꯆꯦꯟꯕꯗꯀꯣ ꯍꯣꯃꯟ ꯊꯕꯦ ꯁꯦ ꯍꯋꯥꯗꯒ ꯑꯗꯩ ꯂꯧꯔꯤꯗꯩꯒ ꯂꯨꯝꯃ ꯂꯩꯒꯨꯝꯕ ꯎꯝ ꯑꯗꯨꯝ ꯑꯦꯎꯁꯪꯗꯤ ꯌꯥꯖ
ꯑꯣꯧ ꯑꯗꯣ ꯀꯩꯅꯣꯝ ꯇꯥꯛꯒꯗꯕꯅꯤ ꯌꯥꯎꯁꯪꯒꯤ ꯑꯩꯈꯣꯏ ꯃꯁꯥꯟꯅꯁꯤ ꯏꯁꯄꯣꯔꯠ ꯇꯧꯕꯁꯦ
ꯑꯥ
ꯀꯔꯝ ꯀꯔꯝꯕ ꯃꯁꯥꯟꯅ ꯈ ꯇꯧꯒꯦ ꯑꯌꯥꯝꯕꯅ
ꯑꯩꯈꯣꯏ ꯂꯩꯀꯥꯏꯗꯗꯤ ꯑꯩꯈꯣꯏꯒꯤ ꯍꯦꯛ ꯌꯥꯎꯁꯪ ꯃꯩꯊꯥꯅꯤꯀꯣ ꯑꯗꯨꯒ ꯅꯣꯡꯉꯥꯟꯕꯒꯤ ꯋꯥꯗꯒ ꯄꯣꯠ ꯗꯥꯏꯔꯦꯛ ꯍꯧꯗꯣꯛꯑꯦꯕꯀꯣ ꯏꯁꯄꯣꯔꯠ ꯍꯧꯗꯣꯛꯄꯁꯤꯗ ꯑꯩꯈꯣꯏꯗꯤ ꯀꯪꯂꯥꯗꯒꯤ ꯃꯩꯔꯥ ꯂꯧ ꯆꯠꯀꯅꯤ ꯌꯥꯎꯁꯪ ꯏꯁꯄꯣꯔꯠꯀꯤ
ꯑꯥ
ꯑꯗꯨꯒꯤ ꯃꯩꯔꯥ ꯂꯧ ꯆꯠꯄꯁꯤꯗ ꯀꯩꯅꯣ ꯇꯧꯗꯣꯏꯅꯤ ꯑꯩꯈꯣꯏ ꯀꯪꯂꯥꯗꯒꯤ ꯑꯗꯨꯝ ꯃꯩꯔꯥ ꯈꯪꯒꯤ ꯇꯥꯏꯞꯇ ꯑꯩꯈꯣꯏꯒꯤ ꯈꯣꯡꯅ ꯆꯦꯟꯕ ꯑꯗꯩꯗꯤ ꯒꯥꯔꯤ ꯇꯣꯡꯉ ꯂꯥꯛꯄ ꯑꯗꯨꯃꯥꯏꯅ ꯇꯧꯔ ꯃꯩꯔꯥ ꯄꯨ ꯂꯥꯛꯑꯅꯤ ꯃꯩꯔꯥ ꯄꯨ ꯂꯥꯛꯑꯀꯥꯟꯗ ꯑꯩꯈꯣꯏꯒꯤ ꯏꯁꯀꯣꯔꯜꯇ ꯍꯧꯗꯣꯛꯑꯅꯦꯕꯀꯣ ꯂꯩꯀꯥꯏꯗ
ꯑꯣ
ꯑꯗꯣ ꯑꯗꯩꯗꯤ ꯑꯩꯈꯣꯏꯒꯤ ꯑꯉꯥꯡꯒꯤ ꯃꯤꯅꯤ ꯃꯔꯥꯊꯣꯟ ꯑꯃ ꯍꯥꯞꯄꯅꯤ ꯑꯗꯩꯗꯤ ꯃꯣꯏꯒꯤ ꯂꯝꯖꯦꯜ ꯍꯟꯗ꯭ꯔꯦꯠ ꯃꯤꯇꯔ ꯔꯦꯁꯀꯨꯝꯕ ꯑꯗꯩꯗꯤ ꯑꯩꯈꯣꯏ ꯍꯥꯏꯖꯝ ꯅꯣꯡ ꯖꯝ ꯈ꯭ꯋꯥꯏ ꯅꯨꯡꯉꯥꯏꯔꯤꯁꯤꯅ ꯑꯉꯥꯡꯒꯤ ꯀꯨꯝꯍꯩꯁꯦ ꯑꯩꯈꯣꯏꯒꯤ ꯀꯩꯅꯣ ꯀꯥꯕꯤꯁꯦ ꯂꯐꯨ ꯀꯥꯕꯤꯗꯣ ꯂꯐꯨ ꯀꯥꯕꯤꯗꯣ ꯌꯥꯝ ꯅꯨꯡꯉꯥꯏ ꯍꯥꯏꯇꯥꯔꯦ ꯌꯦꯡꯕꯗꯀꯣ ꯑꯗꯩꯗꯤ ꯑꯩꯈꯣꯏꯒꯤ ꯏꯇꯩ ꯃꯁꯦ ꯑꯍꯟꯈꯩꯅ ꯀꯩꯅꯣ ꯇꯧꯋꯦ ꯑꯩꯈꯣꯏꯒꯤ ꯁꯔꯥꯕꯣꯟ ꯄꯨꯔ ꯆꯦꯗꯤ ꯑꯗꯩꯗꯤ ꯑꯩꯈꯣꯏꯒꯤ ꯐꯛꯀ ꯇꯧꯔꯒ ꯖꯒꯣꯒꯈ ꯈꯥꯖꯤꯟꯗꯣꯏꯅꯦꯕꯀꯣ ꯃꯌꯥꯝꯁꯤꯅ ꯑꯣꯝꯁꯤꯟꯗꯣꯏꯅꯦ ꯑꯗꯨꯒ ꯃꯌꯥꯏꯗ ꯃꯣꯏ ꯀꯩꯅꯣ ꯅꯨꯄꯤ ꯃꯣꯏ ꯀꯩꯅꯣ ꯇꯧꯗꯣꯏꯅꯦ ꯑꯩꯈꯣꯏꯒꯤ ꯃꯃꯤꯠꯇ ꯐꯤ ꯂꯣꯏ ꯄꯨꯟꯁꯤꯟꯅꯤ ꯑꯣꯝꯍꯟꯗꯣꯏꯅꯦꯕꯀꯣ ꯑꯗꯨꯒ ꯃꯣꯏꯗ ꯉꯥꯅꯨ ꯊꯥꯗꯣꯛꯄꯤ
ꯑꯣ ꯍꯥꯏ ꯃꯤꯠꯄꯨꯗꯨ ꯂꯪꯉ ꯊꯥꯗꯣꯛꯇꯣꯏꯅꯦꯕ ꯃꯌꯥꯁꯤꯗ
ꯑꯗꯨ ꯌꯥꯝ ꯌꯥ ꯍꯥꯏ ꯌꯦꯡꯕ ꯑꯗꯨꯒ ꯑꯩꯈꯣꯏ ꯅꯨꯄꯥ ꯃꯆꯥꯁꯤꯡ ꯑꯗꯩꯗꯤ ꯑꯍꯣꯏ ꯑꯩꯈꯣꯏꯅ ꯇꯧꯕ ꯌꯥꯕ ꯍꯥꯏꯔꯗꯤ ꯑꯩꯈꯣꯏꯅ ꯌꯥꯎꯕ ꯌꯥꯕ ꯈ꯭ꯋꯥꯏ ꯅꯨꯡꯉꯥꯏꯕꯗꯤ ꯀꯩꯅꯣ ꯏꯉꯨꯡꯅꯨꯡꯉꯥꯏ ꯑꯩꯈꯣꯏ ꯂꯩꯀꯥꯏꯒꯤ ꯄꯨꯈ꯭ꯔꯤ ꯂꯩꯌꯦꯕꯀꯣ ꯍꯥꯏꯗꯤ ꯏꯁꯤꯡ ꯆꯥꯟꯅꯗꯕ ꯍꯥꯏꯇꯥꯔꯦꯅꯦ
ꯑꯥ
ꯑꯗꯩꯗꯨꯗ ꯑꯩꯈꯣꯏ ꯉꯥꯅꯨꯗ ꯊꯥꯗꯗꯣꯏꯅꯦꯕꯀꯣ
ꯑꯥ
ꯑꯗꯨꯅꯦ ꯑꯩꯈꯣꯏ ꯅꯨꯄꯥ ꯑꯩꯈꯣꯏ ꯀꯨꯟ ꯀꯨꯟꯊ꯭ꯔꯥꯁꯦ ꯀꯨꯝꯊꯗꯣꯏꯅꯤ ꯌꯥꯎꯅꯤꯡ ꯃꯤ ꯌꯥꯎ ꯌꯥꯏ ꯑꯗꯨꯒ ꯉꯥꯅꯨ ꯐꯥꯕꯤ ꯇꯥꯟꯅꯕꯤ
ꯑꯥ
ꯑꯗꯨꯅ ꯉꯥꯅꯨ ꯐꯞꯖꯜ ꯅꯨꯡꯉꯥꯏ ꯍꯥꯏꯇꯥꯔꯦꯅꯦꯛꯇ ꯑꯩꯈꯣꯏ ꯃꯉꯥ ꯇꯔꯨꯛ ꯍꯜꯊꯔꯒ ꯉꯥꯅꯨꯗꯣ ꯍꯥꯎꯖꯤꯜꯂꯒ ꯐꯥꯠꯅꯕꯤꯅꯦ ꯇꯧꯗꯣꯏꯁꯦ
ꯑꯥ
ꯑꯁ ꯑꯗꯨꯒꯤ ꯅꯨꯡꯉꯥꯏ ꯍꯥꯏꯗꯦ ꯌꯥꯎꯁꯪꯗꯤ ꯌꯥꯝ
ꯑꯗꯨꯗꯤ ꯍꯟꯗꯛꯀꯤ ꯂꯥꯛꯏꯕ ꯃꯊꯪꯒꯤ ꯂꯥꯛꯏꯕ ꯌꯥꯎꯁꯤꯡꯁꯤꯗꯗꯤ ꯃꯌꯥꯝ ꯄꯨꯟꯅ ꯍꯥꯏꯗꯤ ꯏ ꯏꯅꯥꯎꯄꯗ ꯁꯔꯨꯛ ꯌꯥꯃꯤꯟꯅ ꯇꯥꯃꯤꯅꯦ ꯑꯩꯁꯨ ꯂꯩꯔꯗꯃꯤꯅ
ꯑ ꯅꯪ ꯂꯩꯗꯧꯅꯤꯅ ꯌꯥꯎꯁꯪ ꯀꯩꯅꯣ ꯅꯨꯡꯗꯥꯡ ꯑꯩꯈꯣꯏ ꯊꯥꯕꯜ ꯆꯠꯄ ꯀꯥꯎꯒ꯭ꯔꯗꯤ ꯍ ꯅ ꯑꯌꯥꯝꯕꯒ ꯈꯔ ꯇꯝꯍꯧꯒꯦ
ꯍ ꯍꯣ ꯍꯣ ꯇꯧꯁꯤ ꯇꯧꯁꯤ
ꯐꯔꯦ ꯐꯔꯦ ꯑꯗꯨꯗꯤ ꯑꯃꯨꯛ ꯋꯥꯔꯤ ꯁ ꯁꯥꯅꯁꯦ
ꯍꯣꯏ ꯍꯣꯏ ꯍꯣꯏ ꯎꯝ ꯎꯝ
ꯁ